ꯇꯥꯕ꯭ꯔꯣ
ꯇꯥꯕ꯭ꯔꯥ
ꯇꯥꯏꯌꯦ ꯇꯥꯏꯌꯦ
ꯀꯩꯗꯧꯔꯤꯒꯤ
ꯅꯀꯣꯟꯁꯦ ꯀꯟꯅ ꯇꯥꯗꯦꯅꯦ
ꯀꯟꯅ ꯇꯥꯔꯣꯏ ꯍꯣꯏ ꯑꯩꯒꯤ ꯏꯁꯄꯤꯀ꯭ꯔ ꯌꯥꯗꯕꯒꯤ
ꯀꯩꯗꯧꯔꯤꯅꯣ
ꯑꯩꯗꯤ ꯐꯃꯨꯡꯗ ꯍꯤꯞꯄꯤꯅꯦ ꯅꯪꯗꯤ
ꯁꯨꯝ ꯂꯩꯔꯝꯕꯅꯦꯗ ꯑꯣꯟ ꯇꯧꯔꯒ ꯀꯩ ꯏꯟꯖꯥꯡ ꯆꯥꯒꯤ ꯑꯌꯨꯛꯇꯤ
ꯑꯩꯗꯤ ꯗꯥꯜ ꯆꯥꯏ ꯅꯪꯗꯤ
ꯑꯩꯈꯣꯏꯖꯦ ꯈꯥꯃꯦꯟꯅꯦ ꯑꯂꯨꯅꯦ ꯍꯋꯥꯏꯅꯤ ꯀꯩ ꯀꯩꯅꯣ ꯑꯣ ꯏꯟꯆꯥꯡ ꯍꯥꯏꯅ ꯑꯌꯨꯛ ꯑꯩꯖꯨ ꯆꯠꯇꯦꯗ ꯌꯨꯝꯗ ꯂꯩꯗ ꯆꯠꯅꯤꯡꯉꯥꯏ ꯂꯩꯇꯦꯗ
ꯀꯩ ꯍꯣꯠꯅꯔꯤꯒꯦ ꯁ꯭ꯀꯨꯜ ꯁ꯭ꯀꯨꯜ ꯀꯥꯔꯤꯔꯥ
ꯎꯕꯖꯟ ꯀꯨꯏꯔꯦꯗ ꯐꯦꯛꯄꯖꯦ
ꯑꯣ ꯑꯣ ꯑꯗꯨꯗꯤ ꯀꯩꯀꯩ ꯍꯣꯠꯅꯔꯤꯒꯦ
ꯀꯩꯁꯨ ꯍꯣꯠꯅꯗꯦꯗ ꯀꯣꯂꯦꯖ ꯂꯣꯏꯁꯤꯜꯂꯒ ꯑꯗꯨꯝ ꯂꯩꯌꯦꯗ
ꯊꯕꯛ ꯀꯩꯀꯩ ꯑꯦꯛꯖꯥꯝꯒꯨꯝꯕ ꯇꯧꯔꯒ ꯑ ꯊꯕꯛ ꯊꯤ ꯊꯤꯗ꯭ꯔꯣ
ꯎꯝ ꯊꯤꯔꯤꯅꯤꯅꯦ ꯍꯦꯛ ꯊꯤꯔꯒ ꯐꯪꯕꯖꯨ ꯌꯥꯗꯦ
ꯃꯥꯅꯦ ꯃꯥꯅꯦ ꯍꯖꯤꯛꯇꯤ ꯂꯥꯏꯔꯤꯛ ꯍꯩꯌꯦꯅ ꯄꯩꯁꯥ ꯂꯩꯇ꯭ꯔꯗꯤ ꯌꯥꯗꯦꯀꯣ
ꯃꯇꯝꯖꯨ ꯆꯪꯉꯤꯅꯦ
ꯃꯥꯅꯤ ꯃꯥꯅꯤ ꯆꯨꯝ
ꯑꯣꯏꯅꯤꯡꯉꯒ ꯍꯦꯛ ꯑꯣꯏꯕ ꯌꯥꯗꯦꯅꯦ ꯀꯩ ꯀꯩ ꯌꯨꯝ ꯂꯩꯕ꯭ꯔꯣ ꯉꯁꯤꯗꯤ ꯀꯥꯏ ꯀꯥꯏ ꯆꯠꯂꯨ
ꯍꯣꯏ ꯌꯨꯝꯗ ꯑꯗꯨꯝ ꯂꯩꯌꯦ ꯑꯩꯗꯤ ꯑꯉꯥꯡ ꯁꯦꯅꯔꯒ ꯑꯗꯨꯝ
ꯐꯩꯌꯦꯅꯦ ꯌꯨꯝ ꯂꯩꯕꯖꯦ
ꯌꯨꯝꯗ ꯂꯩ ꯄꯥꯏꯅ
ꯅꯣꯡꯒꯨꯝꯕ ꯆꯨꯕ꯭ꯔꯣ ꯉꯁꯤꯗꯤ
ꯅꯣꯡ ꯉꯁꯥꯏꯗꯤ ꯅꯣꯡ ꯌꯥꯝ ꯀꯟꯅ ꯆꯨꯕ
ꯑꯣ
ꯅꯣꯡ ꯀꯟꯅ ꯇꯥꯕ ꯃꯇꯨꯡꯗ ꯑꯃꯨꯛ ꯅꯨꯡꯁꯥ ꯀꯟꯅ ꯑꯃꯨꯛ ꯊꯣꯛꯂꯛ
ꯁꯥꯗꯤ ꯐꯖꯅ ꯁꯥꯈ꯭ꯔꯦꯕ ꯑꯌꯨꯛꯇꯣ
ꯁꯥꯒ꯭ꯔꯦ ꯑꯁ ꯍꯦꯛ ꯍꯧꯒꯠꯂꯒ ꯄꯨꯡ ꯃꯉꯥ ꯑꯗꯨꯋꯥꯏꯗ ꯅꯨꯃꯤꯠ ꯊꯣꯛꯑꯦ ꯅꯦꯀꯣ ꯅꯨꯡꯁꯥ ꯊꯣꯛꯑꯦ
ꯌꯥꯝ ꯁꯥꯒ꯭ꯔꯦ ꯉꯁꯤꯗꯣ ꯑꯩ ꯅꯣꯡ ꯆꯨꯈ꯭ꯔꯥꯅꯤ ꯍꯥꯏꯅ ꯈꯜꯂꯝꯃꯤꯕꯅꯦ
ꯑꯗꯣ ꯅꯣꯏꯗꯤ ꯒꯤ ꯊꯕꯥꯛ ꯁꯨꯕ꯭ꯔꯥ
ꯀꯩ ꯑꯕ
ꯂꯧꯒꯤ ꯊꯕꯛ ꯁꯨꯕ꯭ꯔꯣ
ꯂꯧ ꯑꯗꯨꯒꯨꯝꯕ ꯁꯨꯨꯗꯦꯗ ꯂꯧ ꯁꯨꯗꯦ ꯑꯗꯨꯝ ꯊꯕꯛ ꯊꯤꯔꯒ ꯂꯩ
ꯐꯩꯅꯦ ꯑꯗꯨꯗꯤ
ꯅꯥ
ꯐꯩꯌꯦ
ꯑꯩꯁ ꯐꯥ ꯐꯥꯗꯦꯗ ꯀꯥꯏꯗꯒꯤ
ꯗꯧꯁꯨ ꯁꯨꯗꯕ ꯁ꯭ꯀꯨꯜꯁꯨ ꯀꯥꯗ꯭ꯔꯕ ꯊꯕꯛꯁꯨ ꯁꯨꯗꯕ ꯅꯨꯡꯉꯥꯏ
ꯑꯁ ꯑꯦꯟꯑꯦꯝꯄ꯭ꯂꯣꯏ ꯇꯧꯔ ꯂꯩꯌꯤꯁꯤ ꯋꯥꯏꯗ
ꯑꯗꯨ ꯑꯣꯏꯔꯁꯨ ꯆꯥꯅꯕ ꯂꯩꯔꯤ ꯐꯥꯎꯗꯤ ꯌꯥꯝ ꯐꯩꯌꯦ
ꯑꯗꯨ ꯐꯥꯎꯕꯨꯗꯤ ꯐꯩꯌꯦ ꯑꯗꯨ ꯑꯣꯏꯔꯁꯨ ꯀꯨꯏꯅꯗꯤ ꯆꯠꯂꯣꯏꯅ
ꯃꯥꯅꯦ ꯃꯥꯥꯟꯅꯦ
ꯍꯣꯔꯦꯟꯗꯤ ꯕꯣꯜ ꯌꯦꯡꯒꯗ꯭ꯔꯣ
ꯍꯣꯔꯦꯟ ꯄꯨꯡ ꯀꯌꯥꯗ ꯂꯩꯒꯦ
ꯕꯥꯔꯣ ꯃꯈꯥꯏꯗ ꯂꯩꯕꯅꯦ ꯉꯁꯤ
ꯑꯁ ꯉꯥꯏꯕ ꯉꯝꯃꯣꯏ ꯀꯗꯥꯏꯗꯒꯤ
ꯏꯕꯥꯅꯤꯑꯦ ꯅꯥꯍꯟ ꯉꯥꯡꯅꯈ꯭ꯔꯕ ꯃꯥꯜꯂꯦꯗ
ꯍꯥꯥ
ꯏꯕꯥꯅꯤꯖꯦ ꯅꯍꯥꯟ ꯑꯃꯥꯔꯛ ꯉꯥꯡꯅꯈꯤꯕ ꯃꯥꯥꯜꯂꯦꯕ
ꯈꯪꯗꯦꯅꯦ ꯑꯣꯏꯔꯝꯕ ꯌꯥꯏ
ꯎꯝ ꯑꯩꯉꯣꯟꯗ ꯋꯥꯆꯦꯞꯇ ꯃꯦꯁꯦꯖ ꯌꯥꯎꯔꯝꯕ
ꯈꯪꯗꯦ ꯑꯩꯗꯤ ꯍꯦꯛꯇ ꯀꯣꯜ ꯇꯧꯕ ꯂꯣꯏꯔꯗꯤ ꯑꯗꯨꯝ ꯀꯛꯊꯠꯄꯀꯣ ꯅꯝꯕ꯭ꯔ
ꯑꯣꯏꯔꯝꯅꯤ ꯅꯍꯥꯟꯅ ꯊꯔ‌ꯣꯏ ꯈꯨꯟꯕ ꯆꯠꯂꯦ ꯍꯥꯏꯕꯗꯨ ꯅꯪ ꯅꯠꯇ꯭ꯔꯣꯅꯦ
ꯈꯪꯗꯦ ꯑꯩꯗꯤ ꯊꯥꯔꯣꯏꯁꯨ ꯑꯗꯨꯝ ꯈꯨꯜꯂꯦ
ꯅꯪ ꯑꯣꯏꯔꯝꯅꯤ ꯅ‌ꯣꯡꯃ ꯅꯨꯡꯊꯤꯟ‌ꯋꯥꯏꯔꯝ ꯊꯔꯣꯏ ꯈꯨꯜ ꯈꯨꯟꯕ ꯆꯠꯂ‌ꯦꯅ ꯍꯥꯏ
ꯑꯣ ꯑꯣꯏꯔꯝꯕ ꯌꯥꯏ ꯑꯩꯗꯤ ꯉꯁꯤꯁꯨ ꯈꯨꯜꯂꯦ ꯑꯗ‌ꯣ ꯅꯣꯡ ꯀꯟꯅ ꯇꯥꯔꯛꯄꯀꯣ
ꯑ
ꯑꯗꯨꯒꯤ ꯑꯃꯨꯛ
ꯑꯩ ꯍꯌꯦꯡꯗꯩ ꯈꯨꯜꯂꯨꯕ ꯇꯥꯔꯦꯅꯦ ꯑꯗꯨꯗꯤ ꯅꯣꯡ ꯆꯨꯕꯒꯤ
ꯍꯣꯏ ꯀꯧꯇꯥ ꯑꯃꯒꯨꯝꯕꯗꯤ ꯊꯣꯛꯑꯦꯕ
ꯑꯣ
ꯑꯗ‌ꯣ ꯑꯇꯩ ꯑꯕꯣꯛ ꯈꯣꯏꯅ ꯑꯩꯈ‌ꯣꯏꯗꯩ ꯑꯗꯨꯝ ꯃꯣꯏ ꯄꯤꯊꯣꯛꯈ꯭ꯔꯦ
ꯑꯝ ꯅꯣꯏ ꯈꯛ ꯑꯣꯏꯔꯝꯅꯤ ꯊꯔꯣꯏ ꯆꯥꯔ ꯂꯩꯕꯁꯦ ꯌꯥꯝ ꯇꯣꯏꯈ꯭ꯔꯦ ꯊꯔ‌ꯣꯏ ꯆꯥꯗꯕ ꯀꯨꯏꯔꯦ ꯏꯊꯟꯗ ꯂꯩꯕꯒꯤ ꯁꯦꯝꯕ ꯁꯦꯝꯕꯒꯨꯝꯕꯗꯣ ꯃꯇꯝꯗ‌ꯣ ꯁꯪꯗꯕ
ꯑꯩꯗꯤ ꯑꯩꯅ ꯈꯨꯜꯂꯛꯀꯅꯤ ꯑꯩꯅ ꯑꯩꯅ ꯁꯦꯝꯒꯅꯤ ꯑꯃꯨꯛ ꯑꯩꯅ ꯁꯦꯡꯗꯣꯛꯀꯅꯤ ꯑꯩꯅ ꯑꯃꯨꯛ ꯊꯣꯡꯒꯅꯤ ꯆꯥꯕꯗꯤ ꯑꯗꯨꯝ ꯃꯌꯥꯝꯅ ꯆꯥꯕ
ꯑꯗꯨꯕꯨꯗꯤ ꯗ꯭ꯌꯨꯇꯤꯅꯦꯅ
ꯑꯗꯨꯝ ꯆꯥꯒꯅꯤ
ꯑꯗꯨꯕꯨꯗꯤ ꯃꯍꯧꯁꯥꯅ‌ꯦꯗ
ꯃꯥꯅꯦ ꯃꯥꯅꯦ
ꯄꯨꯔꯛꯄ ꯃꯤꯅ ꯈꯔ ꯌꯥꯝ ꯆꯥꯕ ꯇꯥꯕ
ꯑꯗꯨꯅꯦ ꯑꯁ ꯊꯔꯣꯏꯒꯤꯀꯣ ꯑꯩꯗꯤ ꯑꯗꯨꯝ ꯄꯥꯝꯕꯤ
ꯄꯥꯝꯁꯨ ꯄꯥꯝꯕ ꯃꯥꯜꯂꯦ ꯊꯔ‌ꯣꯏꯁꯦ ꯅꯪ
ꯄꯥꯝꯃꯦ ꯑꯁ ꯅꯍꯥꯟꯁꯨ ꯑ ꯏꯃꯥꯟꯅꯕꯤ ꯑꯅꯤꯅꯦ ꯍꯅꯨꯕꯤ ꯑꯅꯤꯅꯦ ꯑꯩꯗꯤ ꯑꯩꯒꯤ ꯃꯔꯨꯞ ꯑꯩꯒ ꯇꯤꯟꯅꯅꯕ ꯃꯤ ꯂꯩꯇꯕꯅꯤꯅ ꯍꯟꯅꯨꯕꯤ ꯁꯤꯡꯒ ꯇꯤꯅꯩꯌ‌ꯦꯕ ꯈꯪꯕ꯭ꯔꯥ
ꯑꯠꯁꯥ
ꯍꯅꯨꯕꯤ ꯑꯅꯤꯅꯦ ꯑꯩꯅꯦ ꯊꯔ‌ꯣꯏ ꯈꯨꯟꯕ ꯆꯠꯂ‌ꯦ ꯗꯨꯒ ꯑꯥ ꯅꯣꯡꯃꯁꯦ ꯕꯦꯁꯤꯜ ꯑꯃ ꯃꯥ ꯃꯥꯅ ꯈꯨꯟꯕꯁꯦ
ꯑꯝ
ꯆꯥꯃꯤꯟꯅꯁꯦ ꯍꯥꯏꯅ ꯎꯝ ꯃꯁꯥ ꯃꯁꯥꯒꯤꯁꯦ ꯌꯨꯝꯗꯒꯤ ꯁꯦꯡꯉꯦꯕ ꯀ‌ꯣ ꯑꯗꯨꯒ ꯏꯁꯤꯡ ꯇ‌ꯤꯡꯕꯤꯈꯔꯦ ꯏꯁꯤꯡ ꯇꯤꯡꯕꯤꯔꯒ ꯍꯌꯦꯡꯒꯨꯝꯕꯁꯦ ꯕꯥꯔꯣ ꯄꯨꯡ ꯑꯃ ꯑꯗꯨꯋꯥꯏꯗ ꯄꯨꯜꯂꯒ ꯑꯁ ꯃꯁꯥ ꯃꯁꯥꯒꯤꯗꯣ ꯄꯨꯔꯛꯑꯒ ꯑꯥ ꯑꯗꯨꯒꯤ ꯍꯟꯅꯨꯕꯤ ꯑꯃꯒꯤ ꯌꯨꯝꯗꯨꯗ
ꯎꯝ
ꯕ‌ꯦꯁꯤꯜ ꯑꯃꯃꯨꯛꯅꯦ ꯇꯣꯠ ꯄꯤꯔꯒ ꯆꯥꯕ
ꯆꯥꯛ ꯌꯥꯎꯗꯕꯤ ꯊꯔꯣꯏ ꯈꯛꯇ
ꯌꯥꯎꯋꯦ ꯆꯥꯛꯕꯨꯗꯤ ꯌꯥꯎꯋꯦ ꯑꯗꯣ ꯃꯣꯔꯣꯛꯇ‌ꯣ ꯈꯔ ꯁꯥꯈ꯭ꯔꯕ ꯀꯣ ꯑꯗꯨꯒꯤ ꯆꯥꯕ ꯉꯝꯗꯅ ꯑꯗꯨꯝ ꯇꯣꯛꯑꯦ
ꯑꯣ ꯌꯨꯝꯊꯪꯅꯕꯁꯤꯡꯒꯤ ꯈꯔ ꯄꯤꯕ ꯌꯥꯗ꯭ꯔꯣ
ꯑꯩꯈꯣꯏꯅ ꯆꯥꯕ ꯂꯦꯝꯕꯗꯣ ꯃꯤꯒꯤ ꯃꯨꯛ ꯄꯤꯊ‌ꯣꯛ ꯑꯝꯕꯗꯤ ꯅꯨꯡꯉꯥꯏꯇ꯭ꯔꯦ ꯍꯥꯏꯅ ꯑꯗꯨꯝ ꯑꯩꯈꯣꯏꯅ ꯌꯨꯝꯕꯨꯒꯤꯗꯣ ꯑꯩꯈꯣꯏꯅ ꯆꯥꯕ ꯌꯨꯝ ꯍꯣꯏꯗ ꯑꯗꯨꯝ ꯊꯝꯃꯝꯈ꯭ꯔꯦ ꯑꯌꯥꯝꯕꯗꯤ ꯆꯥꯔ‌ꯦꯗ
ꯎꯝ ꯍꯥꯎꯗꯤ ꯍꯥꯎꯣꯏ ꯊꯔꯣꯁꯨ
ꯍꯥꯎꯋꯦ ꯌꯥꯝ ꯊꯤꯅ ꯍꯥꯎꯦ
ꯃꯣꯔꯣꯛꯇꯣ ꯈꯤꯇꯪ ꯁꯥꯇꯛ ꯇꯧꯔꯒ ꯌꯥꯝ ꯁꯥꯗꯕꯤ
ꯍꯣꯏ ꯑꯁ ꯑꯂꯨꯒ ꯃꯦꯠꯂꯒ ꯑꯂꯨꯒ ꯃꯦꯠꯂꯒꯅꯦ ꯑ ꯃꯤꯛꯁ ꯇꯧꯔꯦꯗꯅ
ꯑꯝ
ꯊꯔꯣꯏꯗꯣ ꯃꯨꯟꯗꯕꯤꯗ ꯅꯪ ꯑꯥꯂꯨꯗꯣ ꯏꯔꯣꯟꯕ ꯇꯧꯔꯒ ꯉꯥꯔꯤ ꯀꯩ ꯀꯩ ꯍꯥꯞ ꯂꯣꯏꯅ ꯍꯥꯞ ꯆꯤꯜꯂꯒ ꯏꯔꯣꯟꯕ ꯇꯧꯔꯣ ꯑꯗꯨꯒ ꯑꯝ ꯊꯔꯣꯏꯁꯦ ꯑ ꯍꯤꯡꯅ ꯍꯤꯡꯅ ꯑꯗꯨꯝ ꯇꯣꯠꯅꯕ ꯇꯣꯠꯂꯒ ꯊꯥꯎ ꯉꯧꯔꯒ ꯑꯃꯨꯛ ꯊꯣꯡꯕꯗꯣ ꯑꯁ ꯈꯨꯍꯥꯎ ꯑꯃ
ꯃꯨꯛꯊ꯭ꯔꯨꯕꯤꯗꯣ ꯈꯔ ꯍꯥꯞꯆꯤꯜꯂꯒꯀꯣ
ꯍꯣꯏ
ꯍꯤ ꯍꯤ ꯍꯤ ꯍꯤ
ꯑꯗꯨꯗꯤ ꯑꯩꯈꯣꯏꯗꯤ ꯑꯗꯨꯗ ꯑꯗꯨꯒꯤ ꯃꯅꯥꯗꯣ ꯑꯩꯈꯣꯏꯗꯗꯤ ꯂꯩꯇꯕꯀꯣ
ꯑꯣ ꯑꯣ
ꯑꯗꯨ ꯑꯣꯏꯔꯗꯤ ꯑꯗꯨꯝ ꯁꯥ ꯃꯔꯣꯏ ꯂꯩꯔꯗꯤ ꯁꯥ ꯃꯔꯣꯏ ꯍꯥꯞꯄ ꯍꯥꯏ ꯍꯥꯎꯑꯦ
ꯑꯗꯨ ꯃꯨꯛꯊ꯭ꯔꯨꯕꯤ ꯃꯔꯨ ꯑꯀꯪꯕꯗꯤ ꯑꯗꯨꯝ ꯍꯥꯞꯅꯕ ꯃꯥꯜꯂꯦꯗ ꯂꯩꯇꯕ ꯁꯤꯡꯒꯤꯗꯤꯀꯣ
ꯍꯣꯏ ꯑꯣꯏꯔꯝꯒꯥꯅꯤ ꯑꯩꯈꯣꯏꯗꯤ ꯃꯔꯨꯁꯨ ꯂꯩꯇꯕ
ꯑꯩꯈꯣꯏꯔꯣꯝꯗꯗꯤ ꯑꯗꯨ
ꯑꯣ ꯃꯅꯥꯗꯤ ꯀꯪꯈ꯭ꯔꯗꯤ ꯃꯅꯝ ꯊꯣꯛꯇꯦꯕꯀꯣ
ꯍꯣꯏ ꯃꯤ ꯑꯇꯩꯗꯤ ꯃꯔꯨꯗꯨ ꯆꯥꯏꯌꯦꯕ ꯑꯩꯈꯣꯏ ꯔꯣꯝꯗꯗꯤ ꯄꯥꯛ ꯆꯥꯗꯦ ꯑꯗꯨ ꯃꯔꯨꯗꯣ
ꯍꯣꯏ ꯑꯗꯣ ꯑꯩꯈꯣꯏꯗꯗꯤ ꯌꯥꯝ ꯇꯥꯡ ꯌꯥꯝ ꯇꯥꯡ ꯏꯕꯥ ꯑꯩꯒꯤ ꯅꯨꯄꯥꯅ ꯈꯔ ꯄꯨꯔꯛꯑꯦ ꯑꯗꯨꯁꯨ ꯃꯅꯝ ꯀꯩꯁꯨ ꯀꯣꯛꯇꯦ ꯇꯤꯡꯈꯡ ꯇꯤꯡꯈꯡ ꯌꯥꯎꯗꯦꯕ
ꯑ
ꯇꯤꯡꯈꯡ ꯄꯥꯟꯕꯁꯤꯅ ꯃꯅꯥꯝ
ꯑꯝ ꯑꯝ ꯃꯅꯝ ꯈꯔ ꯀꯟꯕꯅꯦ ꯂꯧꯒꯨꯝꯕꯗꯤ ꯂꯣꯏꯅꯈ꯭ꯔꯕꯣ ꯅꯣꯏꯔꯣꯝꯗꯗꯤ
ꯍꯣꯏ ꯃꯤ ꯈꯔꯗꯤ ꯂꯣꯏꯁꯤꯜꯂꯦ ꯃꯤ ꯈꯔꯕꯨꯗꯤ ꯗꯨꯝ ꯂꯧ ꯈꯣꯏꯔꯒ ꯂꯩꯔꯤ
ꯅꯣꯏꯁꯨ ꯂꯧꯒꯨꯝꯕ ꯇꯧꯕ꯭ꯔꯣ
ꯂꯧꯗꯤ ꯍꯣꯏ ꯏꯅꯦꯝꯕꯣꯛꯅ ꯂꯧ ꯎꯋꯦ ꯑꯩꯗꯤ ꯑꯩꯈꯣꯏꯗꯤ ꯇꯝꯄꯥꯛꯇ ꯂꯩꯕꯅꯤꯅꯀꯣ ꯑꯩꯈꯣꯏꯅ ꯄꯩꯁꯥ ꯈꯔ ꯊꯥꯔꯛꯑꯒ ꯑꯗꯨꯝ ꯃꯥꯕꯨ ꯅꯦꯛꯍꯜꯂꯒ ꯀꯩꯅꯣ ꯊꯥ
ꯆꯜ ꯆꯪ ꯍꯌꯦꯡꯁꯨ ꯈꯨꯜꯂꯨꯗꯣꯏꯔꯣ ꯊꯔꯣꯏꯕꯣ
ꯈꯪꯗꯦ ꯑꯩꯗꯤ ꯌꯥꯝ ꯈꯨꯟꯅꯤꯡꯉꯦ ꯈꯨꯟꯕꯕꯨꯗꯤ ꯑꯗꯨꯝ ꯂꯩꯕꯅꯤꯅꯀꯣ ꯑꯗꯨ ꯈꯨꯟꯅꯤꯡꯉꯦꯕꯨ ꯑꯁ ꯑꯉꯥꯡ ꯂꯧꯕ ꯃꯤ ꯂꯩꯇꯕꯅꯤꯅ ꯐꯔꯛ ꯇꯥꯏ ꯑꯩ ꯊꯕꯛ ꯆꯠꯊꯧꯕ ꯌꯥ
ꯑꯣ
ꯑꯉꯥꯡ ꯂꯧꯕ ꯃꯤ ꯂꯩꯕꯗꯤ ꯅꯨꯡꯇꯤꯒꯤ ꯈꯨꯟꯒꯅꯤ
ꯑꯥ ꯈꯨꯠꯀꯨꯝꯕ ꯀꯩꯁꯤ ꯇꯧꯗꯕ꯭ꯔꯣ ꯑꯗꯨꯝ
ꯑꯁ ꯍꯥꯏ ꯔꯣꯅꯣꯗ ꯈꯨꯖꯤꯟꯗꯤ ꯈꯣꯡꯒꯤ ꯅꯦꯜꯒꯨꯝꯕꯗꯤ ꯐꯖꯕꯅꯤ
ꯂꯧꯕꯨꯛꯀꯤ ꯂꯩꯈꯣꯝꯗꯤ ꯆꯨꯒꯜꯂꯦꯕꯀꯣ
ꯑꯗꯨꯅꯦ ꯑꯁꯣꯝꯗꯗꯤ ꯂꯩꯇꯥꯟꯕꯤ ꯉꯥꯛꯇ ꯑꯣꯏꯕꯒꯤꯀꯣ
ꯑꯥ
ꯉꯥꯡ ꯁꯛ ꯉꯥꯡꯉꯦ ꯑꯗꯨ ꯑꯣꯏꯔꯁꯨ ꯁꯦꯡꯗꯕꯅꯤ ꯍꯥꯏꯗꯤ ꯆꯥꯝ ꯊꯣꯛꯑꯒ ꯕ꯭ꯔꯁꯅ ꯇꯛꯊꯄ ꯑꯗꯨ ꯈꯛꯇꯪ ꯑꯗꯨꯝ ꯆꯠꯂꯒ ꯂꯩꯕꯅꯤꯅꯀꯣ
ꯉꯥꯒꯨꯝꯕꯗꯤ ꯐꯕ ꯆꯠꯇꯦ
ꯉꯥꯒꯨꯝꯕꯗꯤ ꯍꯣꯏ ꯀꯌꯥ ꯐꯥꯗꯦ ꯑꯩꯈꯣꯏꯗꯤ ꯉꯥꯁꯨ ꯀꯌꯥ ꯊꯣꯛꯒꯦꯗ
ꯑꯗꯨꯝ ꯇꯝꯄꯥꯛꯇꯗꯤ ꯀꯔꯤ ꯍꯥꯏꯁꯦ ꯅꯣꯡ ꯆꯨꯔꯗꯤ ꯎꯀꯥꯕꯤꯒꯨꯝꯕ
ꯍꯣꯏ ꯂꯩꯗꯤ ꯂꯩꯕ ꯖꯥꯠꯅꯦ ꯃꯤꯁꯤꯡꯗꯤ ꯁꯨꯃꯥꯏꯅ ꯂꯧ ꯈꯣꯏꯔꯤꯕ ꯃꯇꯝꯗ ꯒꯥꯔꯤꯒꯤ ꯃꯅꯤꯡ ꯆꯠꯅꯕ ꯑꯗꯨꯝ ꯉꯥꯃꯨꯒꯨꯝꯕ ꯑꯗꯨꯝ ꯀꯥꯏꯕꯀꯣ ꯉꯥꯄ꯭ꯔꯨꯝꯒꯨꯝꯕꯗꯣ ꯑꯗꯨꯝ ꯐꯥꯔꯒ ꯂꯩꯌꯦ ꯑꯩꯈꯣꯏꯗꯤ ꯀꯩꯁꯨ ꯐꯥꯒꯤꯗꯦꯗ
ꯇꯥꯅꯤꯡꯗꯕ ꯏꯔꯣ
ꯆꯥꯅꯤꯡꯉꯁꯨ ꯀꯃꯥꯏꯅ ꯀꯃꯥꯏꯅ ꯑꯩ ꯑꯉꯥꯡ ꯄꯨꯗꯕ ꯃꯥ ꯆꯥꯅꯤꯡꯉꯦ ꯆꯥꯕ ꯑꯩꯅ ꯆꯥꯗꯕ ꯂꯩꯇꯦꯍꯦ
ꯄꯨꯀꯥꯕꯤꯁꯨ ꯌꯥꯝ ꯑꯆꯧ ꯑꯆꯧꯕ ꯂꯩꯕ ꯃꯥꯂꯦ
ꯎꯝ ꯂꯩꯒꯅꯤ ꯇꯥꯎꯔꯒ ꯆꯥꯕꯗꯣ ꯍꯥꯎꯋꯤꯀꯣ ꯎꯀꯥꯕꯤꯗꯤ
ꯑꯩ ꯅꯣꯡꯃ ꯏꯃꯥꯟ ꯃꯈꯣꯏꯗ ꯆꯥꯔꯨꯕ ꯑꯀꯪꯕꯗꯣ ꯎꯀꯥꯕꯤ ꯑꯀꯪꯕꯗꯕꯨ ꯃꯩꯗ ꯂꯧꯔꯒ